ꯍꯥꯏ
ꯅꯨꯡꯉꯥꯏꯔꯤꯕ꯭ꯔꯣ
ꯀꯔꯤ ꯇꯕꯕ꯭ꯔꯣ ꯏꯅꯥ
ꯑꯩ ꯑꯗꯨꯝ ꯂꯩꯌꯦ ꯆ ꯆꯥꯛ ꯆꯠ ꯇꯣꯛꯑꯒ ꯑꯗꯨꯝ ꯂꯩꯌꯦ
ꯀꯔꯤ ꯍꯤꯟꯖꯥꯡ ꯆꯠ
ꯁꯤ ꯑꯂꯨꯒ ꯅꯥꯀꯨꯞꯄꯤꯒ ꯌꯣꯡꯆꯥꯛ ꯃꯔꯨꯒ ꯉꯥꯏ ꯎꯝ
ꯑꯦ ꯏ ꯆꯃꯔ ꯑꯣꯗꯥꯗꯤꯗꯒꯤꯔ
ꯑꯀꯪꯕꯅꯦ ꯀꯪꯕ
ꯃꯩꯔꯦ ꯍꯥꯏ
ꯎꯝ ꯈꯔ ꯉꯅꯥꯔꯦ
ꯑ ꯃꯅꯥꯝ ꯅꯝꯃꯦꯗ
ꯍꯥꯏ ꯍꯩꯗꯦ ꯍꯦ ꯃꯟꯕꯤ ꯀꯩ ꯁꯇꯦ ꯑꯌꯣꯌꯥ
ꯎꯝ
ꯁꯥ ꯆꯒꯦ ꯌꯧꯗ
ꯇꯥꯗꯦ
ꯆꯗꯦ
ꯀꯔꯤꯌꯦ
ꯀꯔꯤ ꯏꯟꯁꯥꯡ ꯁꯥꯕ꯭ꯔꯣ
ꯑꯜꯂꯨꯒ ꯟꯁ
ꯑꯥꯎꯅꯦ
ꯟꯁ ꯆꯃꯥꯟꯗꯒꯤꯦ
ꯆꯃꯟꯕꯒꯤ ꯃꯁꯛꯁꯨ ꯃꯥꯜꯂꯕꯣ
ꯃꯥꯂ ꯑꯁ ꯐꯖꯥꯅ ꯃꯥꯂ
ꯌꯨꯝꯗ ꯂꯩꯕ꯭ꯔꯣ
ꯏ ꯍꯎꯗꯂ ꯑꯦ
ꯑꯁ ꯂꯧ ꯀꯔꯤ ꯂꯧ ꯂꯤꯡꯕ꯭ꯔꯥ
ꯈꯔ ꯂꯤꯡꯉꯦ ꯑꯗꯣ ꯅꯣꯡ ꯆꯨꯕꯒꯤ ꯂꯦꯞꯄꯅꯤ ꯍꯧꯖꯤꯛ
ꯑꯩꯈꯣꯏꯗꯨꯗꯤ ꯆꯨꯗꯦ
ꯍꯧꯣꯖꯤꯩꯒꯤ ꯆꯨꯗ꯭ꯔꯦꯗ ꯂꯦꯞꯈ꯭ꯔꯦ
ꯃꯤ ꯀꯌꯥ ꯆꯠꯄ
ꯎꯝ ꯏꯃꯥꯒ ꯏꯄꯥꯒ ꯑꯩ ꯈꯛꯇꯅꯦ
ꯑꯣ ꯅꯨꯡꯉꯥꯏꯕ꯭ꯔꯣ
ꯂꯧ ꯆꯠꯄꯕꯨ ꯅꯨꯡꯉꯥꯏꯕ꯭ꯔꯥꯅꯦ
ꯅꯨꯡꯉꯥꯏꯕꯅꯤꯅꯦ
ꯅꯪꯁꯨ ꯆꯥꯅꯤꯡꯕ꯭ꯔꯥ
ꯋꯥꯈꯜ ꯀꯁꯦ ꯅꯨꯡꯉꯥꯏꯊꯣꯛꯄꯅꯤꯅꯦ ꯀꯔꯤꯔꯥꯅꯦ ꯆꯠꯅꯤꯡꯉꯤꯅꯦ ꯑꯩꯕꯨꯗꯤ ꯎ ꯑꯁ
ꯑꯩꯈꯣꯏꯋꯥꯒꯤꯂꯥꯎ ꯊꯪ ꯎꯝ ꯊꯪꯖꯥ ꯅꯨꯃꯤꯠꯇ ꯂꯦꯡꯒꯅꯤ ꯂꯥꯛꯑꯣ
ꯑꯣ ꯑꯩ ꯃꯨꯞ ꯄꯨꯥ ꯑꯣꯔꯥ ꯗꯃꯥꯏꯌꯥꯝ
ꯄꯨꯔꯥ ꯑ ꯒꯥꯔꯤ ꯊꯥꯔꯥ ꯀꯦꯀꯧ
ꯊꯥꯔꯛꯑꯣ ꯊꯥꯔꯛꯑꯣ ꯀꯩ ꯌꯦꯟꯁꯥꯡꯗꯤ ꯇꯧꯕꯤꯗꯣꯏꯅꯣ ꯑꯩꯈꯣꯏꯒꯤ
ꯑꯣꯛꯁꯥꯔ
ꯑꯣ ꯑꯁ ꯑꯗꯨꯅꯤ ꯑꯁ ꯊꯪꯖꯔꯁꯦ ꯂꯥꯛꯅꯤꯪꯈ꯭ꯔꯦꯗ ꯍꯣꯏ ꯉꯟꯅ ꯂꯥꯛꯅꯤꯡꯈ꯭ꯔꯦꯗ
ꯂ ꯑ
ꯉ ꯏꯕꯗ ꯋꯥꯒꯅꯤꯍꯦ
ꯑꯣꯛꯁꯥꯒ ꯁꯟꯁꯥꯒ ꯃꯤꯛꯁ ꯇꯧꯔꯒ ꯊꯣꯡꯔꯤꯒꯦ ꯂꯥꯛ ꯑ
ꯅꯪꯅ ꯊꯣꯡꯒ ꯄꯤꯖꯗꯣꯏꯔꯦ
ꯑꯝ
ꯅꯪꯅ ꯊꯣꯡꯕꯤꯗꯣꯏꯔꯥ
ꯑꯩꯅ ꯊꯣꯡꯉꯅꯤꯅꯦ ꯀꯅꯥꯅ ꯊꯣꯡꯉꯅꯤ ꯑꯁ ꯐꯖꯅ ꯍꯥꯏꯌꯦꯅꯦ ꯀꯔꯤꯔ ꯅꯪ ꯑꯃꯨꯛ ꯀ ꯆꯥꯔꯤꯦꯗꯤ ꯀꯣ ꯅ ꯄꯨꯨꯟꯁꯤ ꯆꯨꯞꯄ ꯆꯥꯅꯤꯡꯉꯅꯤ
ꯑ ꯑꯗꯤ ꯃꯍ ꯍꯥꯥꯎ ꯇꯝꯕ ꯇꯔꯦꯗꯅ
ꯂꯥꯛꯑꯣ
ꯊꯟꯖꯥꯁꯦ ꯈꯔ ꯉꯟꯅ ꯂꯥꯛꯅꯤꯡꯉꯒ ꯂꯥꯛꯑꯒ ꯆꯥꯛꯁꯦ ꯂꯧꯁꯦ ꯆꯠꯅꯤꯡꯈ꯭ꯔꯦꯅꯦ
ꯥꯛ ꯆꯥꯛ ꯆꯥꯅꯤꯉꯥꯏ ꯈꯛꯇꯁꯨ ꯂꯥꯛꯑꯗ
ꯀꯦꯅꯦꯂꯀꯦꯅꯦ ꯆꯂꯣ ꯂ ꯀ
ꯌꯥꯣ
ꯑꯦꯁ ꯁꯥꯕꯤ ꯆꯥ ꯂꯣꯟꯕꯕꯨ ꯅꯨꯡꯉꯥꯏꯕꯅꯦ ꯆꯥ ꯂꯣꯟꯗꫭ ꯅꯨꯡꯉꯥꯏꯕꯅꯤꯅꯦ ꯍꯥꯎ ꯆꯠꯄ ꯅꯨꯃꯤꯠꯇꯗꯤ
ꯥ ꯆꯥ ꯂꯣꯟꯕꯕꯨꯗꯤ ꯑꯩꯁꯨ ꯂꯣꯟꯕ ꯌꯥꯏꯅꯦ
ꯨ ꯑꯍꯥ ꯅꯨꯡꯖꯥ ꯅꯨꯃꯤꯠꯇ ꯂꯣꯏꯅꯤꯡꯉꯥꯏꯔ
ꯎꯝ ꯂꯣꯏꯅꯤꯡꯉꯥꯏꯅꯦ
ꯃꯤ ꯀꯌꯥ ꯀꯌꯥꯃꯨꯛ ꯆꯠꯇꫭꯏꯅꫭ
ꯃꯉꯥ ꯇꯔꯨꯛ ꯈꯥꯔꯗꯤ ꯉꯔꯥꯡ ꯉꯁꯤ ꯈꯔꯗꯤ ꯂꯤꯡꯈ꯭ꯔꯦ
ꯑ ꯃꯥꯠ
ꯋꯥꯠꯄꯁꯤꯡꯗꯣ ꯃꯤ ꯃꯉꯥ ꯇꯔꯨꯛꯒꯨꯝꯕ ꯂꯤꯡꯉꯥꯗꯤ ꯂꯣꯏꯒꯅꯤ
ꯉꯔꯥꯡꯅ ꯃꯤ ꯀꯌꯥ ꯂꯤꯡꯕ
ꯑꯥ
ꯉꯔꯥꯡ ꯃꯤ ꯀꯌꯥ ꯆꯥꯇꯥ ꯂꯧꯗꯣ
ꯏꯃꯥꯒ ꯑꯩ ꯏꯃꯥꯒ ꯑꯩꯒ ꯏꯅꯥꯎꯅꯨꯄꯤꯒ ꯑꯩꯈꯣꯏ ꯂꯤꯡꯕꯅꯤꯅꯦ
ꯂꯧꯁꯤ ꯀꯌꯥꯝ ꯆꯥꯎꯕ꯭ꯔꯅ‌ꯦ ꯅꯣꯏꯒꯤ ꯌꯥꯝ ꯆꯥꯎꯕ꯭ꯔꯣ
ꯃꯤꯗꯤꯌꯝ
ꯑꫭ ꯑꫭ ꯑꫭ
ꯄꯤꯛꯁꯨ ꯄꯤꯛꯇ‍ꯦ ꯆꯥꯎꯁꯨ ꯆꯥꯎꯇ‌ꯦ ꯅꯣꯏꯒꯤ ꯂꯧꯗꯤ ꯌꯥꯝ ꯆꯥꯎꯋꯦꯅ
ꯑꯥꯎ ꯑꯩꯗꯤ ꯈꯪꯗꯦ ꯍꯤ ꯍꯤ ꯍꯤ
ꯎꯝ ꯁꯤꯕꯨ ꯋꯥꯅꯦꯅ ꯅꯪꯕꯨ ꯃꯤꯔꯣ
ꯃꯤ ꯅꯠꯇꯦ ꯃꯤ ꯅꯠꯇꯦ
ꯎꯝ ꯃꯤ ꯅꯠꯇꯥꯕꯒꯤ ꯃꯥꯜꯂ‌ꯦ ꯆꯥꯒꯤ ꯌꯝ ꯌꯝ ꯆꯥꯕꯗꫭ ꯀꯥꯅ ꯀꯥꯅ ꯂꯩꯕ꯭ꯔꯣ
ꯍꯥ ꯑꯁ ꯑꯌꯥꯕꯛ ꯑꯌꯥꯝꯕꯒ ꯂꯩꯅ‌ꯦ
ꯅꯨꯡꯉꯥꯏꯔ‌ꯦ ꯅ‍ꯦꯅ‍ꯦ ꯍꫭꯏꯁ‌ꯦ
ꯍꯧꯖꯤꯛꯇ ꯆꯥꯛ ꯆꯔꯤꯌꯦ ꯑꯩꯈꯣꯏꯗꯤ ꯍꯧꯖꯤꯛꯇ ꯆꯥꯛ ꯇꯣꯛꯄꯅꯦ ꯈ꯭ꫪ‌ꯦꯡ ꯈ꯭ꯔꯦꯡ ꯑꯁꯤ ꯑꯍꯝ
ꯉꯁꯤꯗꯤ ꯋꯥꯀꯤꯡ ꯆꯠꯇ꯭ꯔꯣ
ꯆꯠ ꯍꯣꯔꯦꯟ ꯑꯌꯨꯛꯇꯗꯤ ꯇꯧꯗꯦꯍꯦ ꯑꯩꯈꯣꯏ
ꯉꯥꯟꯅ ꯍꯧꯒꯠ ꯄꯅꯤꯅ ꯍꯥ ꯍꯤ ꯍꯤ
ꯍꯤ ꯍꯤ
ꯍꯤ ꯍꯤ
ꯎꯝ ꯉꯟꯅ ꯍꯧꯒꯠꯄ ꯉꯝꯗꯥꯕꯒꯤ ꯆꯠꯇꯕ꯭ꯔꯣ
ꯉꯟꯅ ꯍꯧꯒꯠꯄꯅ‌ꯦ ꯑꯗꯨ ꯍꯧꯒꯠꯂꯒꯥ ꯕꫭꯜ ꯁꯟꯅꯥꯕꯗꫭ ꯌꯦꯡꯉꯦ ꯊ‌ꯦꯡꯅ ꯆꯥꯛ ꯊꯣꯡꯉ‌ꯦ ꯇꫭ ꯑꯌꯨꯛꯇꫭ ꯌꯦꯡꯕꯗꯣ ꯅꯤꯖꯔꯂꯩꯟꯒ ꯃꫭꫪꫭꯀꯣꯒ ꯁꯅꯥꯏꯌ‌ꯦ ꯃꫭꫪꫭꯀꫭꯅ ꯀꯒ꯭ꯔꯦ ꯃꫭꫪꫭꯀꯣꯅꯥ ꯀꯒ꯭ꯔꯦ ꯅꯞꯄꯤ ꯇꯏꯌ‌ꯦ ꯃꫭꫪꫭꯀꯣꯅ ꯀꯥꯈ꯭ꯔꯦ
ꯑꯗꯣ ꯅꯨꯡꯗꯥꯡ ꯅꯨꯡꯗꯥꯡꯗ ꯁꯤꯟꯅꯕꯗꯤ ꯀꯅꯥ ꯀꯅꯥ ꯉꯝꯕ꯭ꯔꯥ ꯖꯄꯥꯟꯒ ꯕ꯭ꯔꯖꯤꯜ
ꯕ꯭ꯔꯥꯖꯤꯜꯅ ꯉꯝꯈ꯭ꯔꯦ ꯑꯗꯨꯗꯤ
ꯑ ꯅꯨꯡꯉꯥꯏꯗꯤ ꯍꯦ
ꯪꯁꯤ
ꯎꯝ
ꯅ ꯗꯕ ꯑꯗꯨꯣ
ꯀꯞ꯭ꯔꯣ
ꯌꯦꯡꯉ ꯌꯦꯡꯉꯒ ꯑꯗꯨꯝ ꯇꯣꯡꯊꯣꯛꯈ꯭ꯔꯦ ꯍꯧꯒꯠꯄꯗ ꯂꯣꯏ ꯂꯩꯔꯝꯃꯦ
ꯑꯁ ꯦꯇ꯭ꯔꯤꯗꯤ ꯐꯖꯔꯦ ꯑꯃ ꯈꯛꯇ ꯂꯩꯥꯏ ꯍꯦ
ꯎꯝ ꯍꯥꯏ
ꯑꯩꯒꯤ ꯅꯦꯠꯇꯣ ꯃꯤ ꯑꯅꯤ ꯑꯍꯨꯝ ꯆꯤꯡꯕꯅꯤꯅ ꯑꯁ ꯎꯇꯤꯁꯨ ꯌꯥꯟꯗꯕ ꯃꯇꯝꯗ ꯑꯩꯁꯨ
ꯗ ꯌꯦꯡꯕ꯭ꯔꯣꯅꯦ
ꯗꯝ ꯌꯦꯡꯒꯗ
ꯑ
ꯑꯣꯅꯨꯡꯥꯏꯕꯅꯦ ꯑꯆꯧꯕꯗ ꯌꯦꯡꯅꯤꯡꯉꯥꯏꯗꯤ ꯂꯩꯇꯕꯅꯤꯅ
ꯐꯣꯟꯗꯣ ꯂꯣꯏꯅꯦ ꯌꯟꯊꯣꯛꯑꯒ ꯇꯤꯚꯤ ꯑꯃꯨꯛ ꯂꯧꯔꯅꯦ
ꯃꯣꯏꯅꯦ ꯑꯗꯨꯁꯨ ꯌꯥꯏꯀꯣ ꯈꯟꯅꯄ ꯇꯥꯔꯦ ꯍꯣꯔꯦꯟ
ꯀꯦꯟ ꯍꯦꯟ ꯑꯣꯏꯔꯅꯤꯅ
ꯀꯩꯍꯦꯟꯅ ꯑꯣꯏꯁꯨ ꯇꯥꯡꯕꯅꯤ ꯂꯥꯛꯈꯩꯒꯤꯗꯤ
ꯎꯝ
ꯁꯦꯀꯦꯟ ꯍꯦꯟ ꯑꯣꯏꯔꯁꯨ ꯇꯔꯥ ꯇꯔꯥꯃꯉꯥ ꯃꯊꯛꯇꯅꯤ
ꯑꯦꯄꯥꯜ ꯔꯣ ꯃꯒꯣꯔꯣ
ꯍꯩꯅ ꯍꯅꯦ
ꯑ ꯍ ꯆꯠꯄꯗꯕꯨ ꯋꯥꯕ꯭ꯔꯣ
ꯍꯧꯖꯤꯛ ꯅꯨꯡꯁꯥ ꯑꯃꯨꯛꯀ ꯊꯣꯔꯛꯑꯦ ꯌꯝꯁꯌꯦ ꯋꯥꯁꯨꯏ ꯂ ꯎꯁꯥ ꯄꯕꯨ ꯅꯨꯡꯉ ꯍꯥꯏꯕ꯭ꯔꯥꯅꯤ
ꯑꯩꯗꯤ ꯅꯨꯡꯉꯥꯏꯗ ꯌꯥꯗꯕꯩ ꯆꯠꯇꯕꯅꯦ
ꯍ ꯌꯨꯝꯗ ꯂ ꯂꯩꯗ꯭ꯔꯒꯟꯅꯣꯒꯅꯤꯍꯦ
ꯑꯗꯨ ꯑꯗꯨꯅꯦ ꯌꯥꯗꯕꯒꯤꯅꯦ ꯌꯥꯔꯗꯤ ꯑꯗꯨꯝ ꯂꯧꯆꯂꯒ ꯂꯩꯒꯗꯕꯅꯦ ꯑꯩꯁꯨ
ꯅꯤ ꯊꯀꯅ ꯍꯦ
ꯎꯝ ꯊꯗꯗ ꯄꯣꯛꯄꯗꯒꯤ ꯁꯤꯟ ꯊꯤꯗ꯭ꯔꯤ
ꯊꯀꯦ
ꯁꯤꯁ ꯑ ꯁꯤꯇꯤ ꯑꯣ ꯄꯗꯒꯤ ꯁꯤꯝ ꯊꯤ ꯀ ꯍꯥꯏ ꯉꯁꯤꯕꯨ ꯅꯪꯕꯨ ꯃꯤꯔꯣ
ꯃꯤ ꯅꯠꯇꯦ ꯍꯥꯏꯔꯒ
ꯃꯤ ꯅꯠꯇꯕꯒꯤꯅꯤꯅ ꯆꯥꯛꯁꯨ ꯌꯥꯝ ꯌꯥꯝ ꯆꯥꯏ ꯑꯁ ꯂꯣꯏꯔꯦ
ꯁꯟꯁꯤꯡꯗꯨ ꯃꯤ ꯅꯠꯇꯕꯅꯤꯅ ꯑꯗꯨꯝ ꯌꯥꯝ ꯆꯥꯏ ꯑꯗꯨꯗꯤ
ꯎꯝ ꯑꯩꯗꯤ ꯃꯤꯅꯦꯅ ꯆꯥꯛ ꯆꯥꯗꯦꯔ
ꯎꯝ
ꯃꯤ ꯅꯠꯇꯕꯁꯤꯡꯅ ꯆꯥꯛ ꯆꯥꯕꯅꯤ ꯃꯤ ꯁꯤꯁꯤꯡꯒꯦ ꯆ ꯀꯥꯕꯤ ꯌꯥꯗ ꯍꯦ
ꯃꯤꯅꯦꯅ ꯏꯁꯤꯡꯒ ꯆꯥꯕ꯭ꯔꯣ ꯊꯛꯇꯕꯤꯗ ꯑꯣ ꯊꯥꯛꯄ꯭ꯔꯣ ꯑꯩꯗꯤ ꯆꯥꯕ ꯃꯥꯜꯂꯨꯔꯦ
ꯃꯤꯅꯦꯅ ꯏꯁꯤꯡ ꯆꯥꯕ ꯌꯥꯗꯦꯅꯤꯍꯦ ꯈꯔꯥ ꯈꯔꯥ ꯊꯥꯛꯄꯅꯦ ꯃꯇꯝ ꯃꯇꯝ ꯂꯩꯅ ꯊꯛꯄꯅꯦ ꯏꯁꯤꯡꯁꯨ ꯁꯧꯈꯠꯄꯝꯕ ꯇꯝꯅꯤꯅ ꯀꯣ
ꯎꯝ ꯆꯥꯎꯈꯠꯄ ꯃꯇꯝꯅꯤꯅ ꯑꯉꯥꯎꯕꯁꯨ ꯀꯔꯤ ꯈꯔ ꯆꯥꯎꯈꯠꯂꯦꯅꯦ
ꯆꯥꯎꯈꯠꯄ ꯃꯇꯝꯅꯤꯅ ꯅꯪꯒ ꯃꯤꯅ
ꯃꯤ ꯅꯠꯇꯕꯅꯤꯅ ꯆꯥꯛꯁꯨ ꯌꯥꯝ ꯌꯥꯝ ꯆꯥꯏ
ꯂꯧꯁꯤꯡꯗꯣ ꯂꯧꯁꯤꯡꯗꯨꯣ ꯂꯣꯏꯅꯈ꯭ꯔꯕꯣ
ꯍꯥꯎꯗ꯭ꯔꯔꯤꯗ
ꯍꯗ꯭ꯔꯌꯦ
ꯑꯩꯈꯣꯏꯒꯤ ꯖꯒꯥꯗꯗꯤ ꯑꯩꯈꯣꯏꯅ ꯍꯥꯜꯂꯦ
ꯑꯣ ꯑꯗꯨꯗꯤ ꯅꯣꯏꯅ ꯈꯔ ꯈ꯭ꯔꯤꯁꯃꯥꯁꯇ ꯍꯥꯟꯅ ꯇꯧꯕꯅꯤꯅꯦ
ꯑꯥ ꯆꯥꯛꯁꯨ ꯍꯥꯟꯅ ꯆꯥꯒꯅꯤ
ꯑꯣ ꯊ ꯤꯁꯨ ꯍꯥꯥꯟꯅ ꯐꯥꯏꯒꯅꯤ
ꯅꯣꯏꯁꯤꯗꯤ ꯄꯨꯔꯥ ꯑꯣ ꯑꯩꯗꯤ ꯈꯪꯍꯧꯗꯦ ꯍꯦ
ꯁꯤꯅꯤꯡꯉꯥꯏꯁꯨ ꯍꯥꯟꯅ ꯁꯤꯅꯤꯡꯉꯥꯏ ꯃꯥꯜꯂꯦ ꯍꯥꯟꯕꯅꯤꯅ ꯎ ꯅꯨꯡꯉꯥꯏ ꯅꯨꯡꯉꯥꯏꯇꯦꯗ ꯁꯤꯗꯤ ꯅꯪꯒꯤ ꯕꯣꯁ
ꯑꯌꯥꯝꯕ ꯑꯌꯥꯝꯕ ꯑꯩꯅ ꯕꯣꯔ ꯄꯤꯖꯔꯤ
ꯍ ꯃꯤ ꯁꯤꯔꯁꯨ ꯑꯩꯗꯤ ꯍꯤꯡꯒꯅꯦ ꯀꯔꯤꯅꯣ
ꯎ
ꯃꯤꯕꯨ ꯄꯪꯁꯤ ꯁꯤꯕ ꯌꯥꯕ꯭ꯔ
ꯎꯝ ꯍꯜꯂꯁꯨ ꯑꯃꯨꯛ ꯍꯤꯡꯒꯅꯦꯕꯀꯣ
ꯍꯥꯜꯂꯁꯨ ꯑꯃꯨꯛ ꯃꯊꯟꯇ ꯑꯃꯨꯛ ꯍꯤꯡꯉꯅꯤ
ꯏꯍꯦ
ꯐꯪ ꯇꯥꯎ ꯇꯥꯎꯒꯅ
ꯑꯣ ꯂꯧ ꯂꯣꯏꯕ ꯅꯨꯃꯤꯠꯇꯤ ꯀꯔꯤ ꯁꯥꯒꯅꯤ
ꯂꯧ ꯂꯣꯏꯕ ꯅꯨꯃꯤꯠꯇꯗꯤ
ꯏꯟꯁꯥꯡꯒꯤ ꯃꯇꯨꯡ ꯏꯟꯅ ꯑꯩꯁꯨ ꯈꯟꯒꯦ ꯂꯥꯛꯄ ꯂꯥꯛꯇꯕ
ꯂꯧ ꯂꯤꯡꯕ ꯃꯇꯝꯗꯗꯤ